ꯍꯧꯖꯤꯛꯗꯤ ꯌꯥꯌꯦꯅꯥ ꯏꯕꯦꯝꯅꯥ
ꯍꯧꯖꯤꯛꯇꯤ ꯌꯥꯔꯦ ꯍꯧꯖꯤꯛ ꯗꯩꯅꯥꯁꯨ ꯈꯣꯏ ꯍꯥ ꯗꯥꯏꯅꯥꯁꯨ ꯑꯩꯈꯣꯏꯗ ꯂꯥꯛꯂꯒ ꯂꯩꯌꯦ꯫ ꯑꯩꯈꯣꯏꯒꯤ ꯍꯣꯏ ꯍꯥꯏꯒꯦ ꯍꯥꯥ
ꯗꯢꯅꯥꯗꯨꯁꯨ ꯍꯥꯏꯕꯤꯌꯣꯕ
ꯍꯣꯏ ꯍꯥꯏꯒꯦ ꯑꯩꯈꯣꯏ ꯑꯩꯈꯣꯏꯒꯤ ꯔꯨꯝꯗ ꯋꯥꯏꯐꯥꯏ ꯐꯥꯡꯕꯒꯤ
ꯀꯣꯜ ꯇꯧꯕ ꯌꯥꯌꯦꯅꯥ
ꯍꯣꯏ ꯌꯥꯢꯌꯦ ꯃꯉꯣꯟꯗꯁꯨꯨ ꯍꯣꯔꯦꯟ ꯍꯥꯢꯒꯦ ꯀꯣꯜ ꯇꯧꯕ ꯂꯣꯢꯔꯒ
ꯎꯝ
ꯎꯝ ꯑꯗꯨꯅꯦ ꯑꯩꯈꯣꯏꯔꯨꯝꯗ ꯋꯥꯊꯥꯏ ꯐꯪꯕꯒꯤ ꯃꯥꯏꯗꯣ ꯗꯇꯥ ꯂꯣꯏꯒ꯭ꯔꯦ ꯍꯥꯏꯕꯒꯤ ꯋꯥꯢ ꯐꯥꯢ ꯄꯥꯏꯔ ꯂꯩꯕ
ꯍꯣꯢ ꯃꯥꯒꯤ ꯔꯨꯗꯒ ꯋꯥꯢ ꯐꯥꯢ ꯈꯔ ꯐꯪꯉꯦ ꯍꯥꯢ
ꯎꯝ
ꯇꯨ ꯅꯍꯥꯟ ꯀꯅꯦꯛ ꯇꯧꯕꯒꯤ ꯈ꯭ꯔ ꯈ꯭ꯔ ꯐꯪꯉꯦ
ꯅꯣꯡꯁꯦ ꯀꯟꯅ ꯆꯨꯔꯦ
ꯆꯅꯤꯡꯅꯦ ꯃꯨꯟꯅꯗ
ꯍꯥꯏ ꯂꯩꯇꯦ ꯑꯩꯗꯤ ꯏꯟꯁꯥꯡꯁꯨ ꯂꯩꯇ꯭ꯔꯦ ꯕꯖꯥꯔ ꯆꯠꯅꯤꯡꯉꯥꯏꯁꯨ ꯃꯔꯝ ꯂꯩꯇꯦ ꯏꯟꯁꯥꯡ ꯁꯤꯗ ꯂꯩꯅꯤꯡꯗꯦꯕ ꯕꯖꯥꯔꯗꯨ
ꯍꯣꯏ ꯕꯖꯥꯔꯗꯗꯤ ꯈꯔ ꯍꯣꯡꯗꯤ ꯍꯣꯡꯉꯦ ꯍꯣꯏ ꯁꯕ ꯍꯥꯏꯔꯗꯤ ꯎ
ꯅꯣꯏꯒꯤꯗꯤ ꯂꯩꯔꯤꯕ꯭ꯔꯥ ꯏꯟꯁꯥ
ꯂꯩꯇꯦꯗ ꯂꯩꯔꯒ ꯆꯥꯕꯅꯦ ꯉꯔꯥꯡꯗꯣ ꯕ꯭ꯔꯤꯟꯖꯥꯎ ꯆꯥꯌꯦ ꯅꯪ ꯅꯥꯄꯤꯕ ꯃꯇꯤꯌꯥꯗꯣ ꯍꯥꯞꯂꯒ
ꯂꯩꯔꯗꯤ ꯑꯗꯨꯝ ꯁꯤꯗ ꯂꯩꯕꯁꯤꯔꯨꯛꯇꯤ ꯑꯗꯨꯗꯤ ꯕꯖꯥꯔꯗ ꯆꯠꯂꯒ ꯂꯩꯁꯦ ꯑꯦꯛꯁꯇ꯭ꯔꯥ ꯁꯦꯐ ꯑꯣꯏꯌꯦ ꯇꯣꯕꯔꯥ ꯇꯤꯉꯁꯨ
ꯍꯥ
ꯀꯔꯤꯗ ꯑꯩꯒꯤꯖꯦ ꯃꯅꯝ ꯅꯝꯃꯤꯅꯦ
ꯌꯥ ꯎꯝ ꯌꯥꯝ ꯂꯥꯎꯔꯁꯨ ꯁꯣ ꯑꯗꯨꯝ ꯑꯈꯣꯏꯗꯤ ꯐ꯭ꯔꯨꯏꯠꯁꯀꯨꯝꯕ ꯄꯥꯏꯗꯕꯩ ꯄꯥꯏꯗꯕꯅꯤꯅ ꯕꯤꯟꯁ ꯀꯨꯝꯕꯗꯣ ꯀꯨꯏꯅ ꯊꯝꯗꯤ ꯍꯥꯎꯇꯦꯕ
ꯍꯥꯎꯇꯦ ꯏꯊꯝꯇ ꯀꯜꯂꯦ ꯉꯨꯁꯤꯗꯣ ꯃꯥꯒꯤ ꯕꯤꯟꯁꯇ ꯂꯧꯊꯣꯛꯑꯒ ꯑꯂꯨꯒ ꯐ꯭ꯔꯥꯏ ꯇꯧꯕꯅꯤ
ꯎꯝ
ꯍꯌꯦꯡꯁꯦ ꯄꯨꯡ ꯁꯤꯛꯁꯇꯅꯤꯀꯣ ꯕ꯭ꯔꯣ ꯌꯨ ꯁꯔꯚꯤꯁꯇꯣ ꯑꯗꯨꯅ ꯍꯌꯦꯡ ꯁꯔꯚꯤꯁ ꯆꯠꯁꯤꯀꯣ ꯀꯝꯕꯥꯏꯟ ꯁꯔꯚꯤꯁꯁ ꯑꯥ ꯑ ꯇꯂꯦꯌꯦ ꯃꯥ
ꯗꯩꯅꯔ
ꯎꯝ
ꯅꯣꯡ ꯆꯨꯗꯔꯗꯤ ꯆꯠꯄ ꯌꯥ ꯏ ꯅꫭꯡ ꯆꯣꯔꯗꯤ ꯈꯪꯗꯦꯗ
ꯌꯥꯎꯋꯦ ꯍꯥꯏꯌꯦ ꯅꯣꯡ ꯆꯨꯔꯣꯏ ꯅꯣꯡ ꯆꯨꯨꯔꯗꯤ ꯍꯣꯏ ꯂꯝꯕꯤꯗ ꯆꯠ ꯄꯌꯥꯗꯦꯅ
ꯆꯠꯇ ꯌꯥꯔꫭꯏ ꯐ ꯗꯩꯅꯥꯗꯨꯁꯨ ꯑꯦꯗꯚꯔꯥꯏꯁ ꯇꯧꯈ꯭ꯔꯣ ꯍꯣꯏ ꯅꯒꯤꯗꯣ ꯍꯧꯖꯤꯛꯀꯤꯁꯦ ꯌꯥꯔꯦ ꯍꯥꯏꯕ꯭ꯔꯃ
ꯀꯪꯗꯦ ꯌꯥ
ꯌꯥꯝ ꯀꯥ ꯌꯥꯝ ꯀꯅꯩ ꯌꯦꯅ
ꯍꯣꯏ ꯀꯅꯥꯥꯏꯌꯦ ꯉꯥꯏꯈꫭꯅꯦ ꯁꯤꯁꯦ ꯆꯍꯤꯔ ꯆꯍꯤꯔ ꯃꯟꯔꯥ ꯀꯣ ꯇꯧꯒꯗꯕꯁꯦ
ꯊ꯭ꯔꯤ ꯃꯟꯁ ꯈꯛꯇꯅꯦ ꯍꯥꯏꯌꯥꯏꯕꯅꯦ
ꯑꯣ ꯑꯣ
ꯃꯣꯏ ꯑꯦꯗꯚꯔꯇꯥꯏꯁ ꯇꯧꯕꯗꯣ ꯎꯋꯦꯅ ꯍꯣꯏ ꯑꯗꯣ ꯃꯇꯝ ꯄꯤꯕ ꯑꯥ ꯃꯇꯝ ꯂꯩꯕ ꯀꯥꯟꯗ ꯑꯗꯨꯝ ꯀꯣꯜ ꯇꯧꯕ ꯌꯥꯏꯅꯀꯣ
ꯍꫭꯏ ꯀꯣꯜꯇꯧꯅꯥꯡ ꯉꯁꯨ ꯃꯔꯝꯂꯩꯔꯁꯨ ꯁꯤꯗ ꯑꯗꯨꯝ ꯀꯣꯜ ꯇꯧꯕ ꯌꯥꯔꯦ
ꯋꯥꯒꯝꯕ ꯍꯥꯏꯅꯤꯡꯉꯁꯨ
ꯎꯝ ꯀꯜꯂꯨꯗꯤ ꯄꯥꯏꯈꯈ꯭ꯔꯥ ꯀꯣꯜꯂꯨꯁꯨ ꯄꯥꯏꯈꯕ꯭ꯔꯥ
ꯍꯥꯏꯗ꯭ꯔꯤꯌꯦ ꯃꯉꯣꯟꯗꯗꯤ ꯑꯩꯈꯣꯏ ꯑꯅꯤꯗꯤ ꯀꯣꯜ ꯇꯥꯎꯕ ꯌꯥꯔꯣꯏꯗ ꯕꯦꯛꯒ꯭ꯔꯥꯎꯟꯒꯤ ꯅꯣꯏꯁꯀꯨꯝꯕ ꯇꯥꯕ ꯌꯥꯗꯦ ꯍꯥꯏꯅ
ꯀꯩꯁꯨ ꯀꯥꯏꯗꯦ ꯍꯣꯏ ꯃꯤ ꯀꯣ ꯇꯔꯗꯤ ꯃꯤ ꯑꯃ ꯇꯔꯦꯠꯁꯨ ꯆꯠꯂꯨꯅ
ꯅꯒꯤ ꯐꯣꯟꯗꯣ ꯈꯪꯗꯦ ꯑꯩ ꯍꯥꯏꯗꯤ ꯍꯥꯏꯒꯦ
ꯉꯈꯣ ꯑꯗꯨꯪ ꯄꯟꯇꯤꯒꯤꯗ ꯍꯧꯖꯤꯛ ꯐꯥꯎ ꯍꯥꯏꯗꯕ꯭ꯔꯣ
ꯍꯥꯏꯗꯔꯤ ꯌꯦꯁ ꯁꯥꯡꯗꯦ ꯅ ꯀꯣꯏꯁꯨꯁꯨ
ꯑꯣ ꯑꯗꯨꯗꯤꯗꯤ ꯑꯗꯨꯝ ꯑꯗꯨꯝ ꯆꯦꯟꯖ ꯇꯧꯕ꯭ꯔꯥ ꯅꯠꯇ꯭ꯔꯒ ꯀꯃꯥꯏꯅ ꯇꯧꯕ꯭ꯔꯥ
ꯈꯪꯗꯦꯗ ꯉꯁꯤ ꯅꯨꯃꯤꯠꯣ ꯑꯩ ꯂꯥꯏꯁꯨ ꯂꯩꯇꯦꯅ ꯉ
ꯑꯣ ꯃꯤꯇꯤꯡ ꯇꯧꯅꯤ ꯍꯥꯏꯔꯒ ꯍꯥꯏꯗꯕ ꯃꯥꯜꯂꯦ ꯄꯨꯝꯕꯅꯤ
ꯍꯈꯣꯏꯅꯥ ꯑꯈꯣꯏꯗ ꯍꯥꯏꯔꯒ ꯂꯣꯏꯔꯅꯤꯌꯦ
ꯃꯕꯥꯅꯤꯁꯨ ꯑꯁꯣꯟꯕꯅꯤꯀꯣ ꯃ ꯃꯣꯏꯂꯥꯏ ꯃ ꯁꯥꯎꯕꯁꯥꯡꯕ
ꯑꯁ ꯂꯣꯡ ꯇꯕ ꯑ ꯈꯔ ꯊꯦꯡ ꯃ ꯃꯥꯂꯦ ꯍꯧꯖꯤꯁꯦ ꯍꯥ
ꯒꯔꯤꯁꯤꯗꯗꯤ ꯍꯥꯏꯕꯤꯕ꯭ꯔꯥ
ꯑꯣ ꯚꯨꯟꯗꯁꯨ ꯍꯥꯏꯈꯤꯕꯅꯦ ꯚꯨꯍꯟꯁꯨ ꯔꯤꯖꯤꯁꯇꯥꯔ ꯇꯥꯎꯗꯤ ꯇꯥꯎꯈ꯭ꯔꯕꯅꯦ
ꯑꯣ ꯍꯥꯏꯣ
ꯍꯣꯏ ꯃꯥ ꯑꯃꯨꯛ ꯂꯥꯛꯑꯒ ꯁꯟꯗꯦꯒꯨꯝꯕꯗꯁꯨ ꯃꯥꯁꯨ ꯀꯣꯜ ꯀꯥꯎꯕ ꯌꯥꯏꯅ
ꯌꯥꯔ ꯌꯥ ꯁꯤ ꯟꯗꯦ ꯆ ꯀꯣꯏ ꯀ ꯀ꯭ꯂꯥꯁ ꯍꯜꯂꯣ ꯀꯣ
ꯆꯠ ꯂꯣꯏ ꯊꯟꯦꯅꯤ ꯏ ꯆ
ꯍꯣꯏ ꯅꯦꯛꯁ ꯃꯟꯟꯅ ꯑꯃꯨꯛ ꯐꯥꯗꯔꯁ ꯗꯦ ꯂꯣꯏꯔꯒ ꯑꯃꯨꯛ ꯆꯠꯂꯁꯤ
ꯑꯣ
ꯑꯩꯗꯤꯤꯁꯜ ꯁꯟꯗꯦꯁ ꯐꯗꯁꯇꯦ ꯔꯥꯈꯅꯤ ꯈꯪꯗ꯭ꯔꯦ ꯃꯄꯥꯟ ꯊꯣꯛꯇꯕꯁꯨ ꯀꯨꯏꯔꯦ ꯅꯠ ꯗꯦ ꯁꯟꯗꯦꯁꯦ ꯀꯪꯂꯥꯗ ꯃꯦꯡꯒꯣ ꯌꯦꯡꯕ ꯆꯠꯁꯤꯔꯣ
ꯑꯁ ꯃꯒ ꯍꯈꯗ ꯅꯝꯃꯟꯦꯗ
ꯂꯥꯏꯔꯝ ꯃꯅꯨꯡꯕ ꯂꯥꯏꯔꯝꯅꯤꯍꯦ ꯃꯨꯟꯕ ꯍꯧꯈ꯭ꯔ ꯁꯤ ꯑꯩꯈꯣꯏ ꯂꯩꯀꯥꯏꯗ ꯃꯨꯟꯟꯅꯕꯒꯤꯅꯦ
ꯍꯪ
ꯂꯩꯔꯝꯒꯅꯤ ꯃꯄꯥꯟ ꯊꯣꯛ
ꯒ꯭ꯔꯦꯝ ꯕꯤꯂꯦꯖꯁꯤꯗꯤ ꯌꯥꯝ ꯂꯩꯕꯅꯦ ꯑꯩꯈꯣꯏ ꯑꯟꯇꯤꯒ ꯑꯪꯀꯜꯗꯣ ꯂꯒꯗꯤ ꯀ ꯃ ꯆꯄꯂꯒ ꯆꯕ ꯌꯥꯏ ꯌꯥ ꯂꯩꯔꯦ ꯍꯥꯏꯌꯦꯡ ꯑꯟꯇꯤ ꯑꯩꯈꯣꯏꯗ ꯂꯥꯛꯇꯤ ꯂꯥꯛꯀꯅꯤ ꯑꯁ ꯑꯩꯈꯣꯏ ꯑꯪꯀꯜ ꯆꯦꯅꯥꯍ ꯑꯩꯈꯣꯏꯗꯣ
ꯑꯣ ꯑꯣ ꯃꯤ ꯂꯩꯇꯕ꯭ꯔꯥ ꯃꯣꯏꯗ
ꯒꯦꯝ ꯚꯤꯂꯦꯖꯇ ꯃꯣꯏꯒꯤ ꯌꯨꯝ ꯂꯩꯕꯅꯦ
ꯑꯣ ꯑꯗꯨꯗ ꯃꯤ ꯂꯩꯕ꯭ꯔꯥ
ꯍꯣꯏ ꯂꯥꯁ ꯏꯌꯥꯔꯗꯣ ꯑꯩꯅ ꯑꯁꯤ ꯑꯟꯇꯤ ꯑꯃꯥꯗꯅ ꯍꯥꯏꯕꯅꯦ ꯅꯪꯅ ꯂꯥꯏꯅꯤꯡꯕꯗꯤ ꯂꯥꯏꯕ ꯌꯥꯔꯦ ꯑꯗꯨ ꯑꯣꯏꯔꯁꯨ ꯕꯔꯥꯗꯤ ꯑꯗꯨꯝ ꯆꯠꯀꯅꯤ ꯍꯥꯏꯕ ꯑꯗꯨꯒꯤ ꯇꯣ ꯆꯤꯌꯔꯗꯣ ꯈꯔ ꯋꯥꯡꯉꯦꯅ ꯑꯗꯨ ꯍꯧꯖꯤꯛ ꯃꯣꯏꯒꯤ ꯃꯤ ꯌꯥꯝ ꯂꯥꯛꯈ꯭ꯔꯦꯗ ꯃꯇꯦ ꯑꯩꯈꯣꯏꯗ
ꯑꯗ ꯑꯣꯏꯗꯤ ꯏ ꯃꯒꯣ ꯂꯥꯎꯕ ꯇꯂꯦ
ꯑ ꯃꯥ ꯂꯥꯛꯑꯗꯤꯌꯦ ꯃꯥ ꯂꯑꯗꯤ ꯆꯠꯄ ꯌꯥꯏꯌꯦ ꯁꯤ ꯁꯤꯌꯥꯟꯈꯣꯏ ꯏꯁꯤꯡꯁꯤꯌꯥꯟꯈꯣꯏꯁꯨ ꯂꯩꯔꯝꯅꯤ ꯒꯝ ꯕꯤꯜꯂꯦꯜ ꯁꯤꯗꯤ ꯌꯥꯝ ꯂꯥꯏꯏꯌꯦ
ꯃꯈꯣ ꯁꯤ ꯀꯪꯂꯥꯗꯗꯤ ꯂꯩꯔꯝꯒꯅꯤ ꯈꯥꯅꯤ ꯂꯩꯥꯏꯔꯅꯤ ꯈꯪ꯭ꯔꯦꯗ ꯀꯕꯤꯔꯥ ꯉꯁꯤ ꯍꯧꯖꯤꯛ ꯍꯧꯖꯤꯛ ꯅꯣꯡꯀꯥꯟꯗ ꯆꯤꯡꯉꯣꯏ ꯐꯦꯁꯕꯨꯛꯇ ꯂꯟꯗꯤ ꯉꯅ ꯋꯥ ꯍꯥꯏꯕꯗꯨꯣ ꯎꯕ꯭ꯔꯥ
ꯍꯥ
ꯐꯦꯁꯕꯨꯛꯇ ꯂꯟꯗꯤ ꯉꯝ ꯋꯥ ꯍꯥꯏꯕꯗꯣ ꯃꯥ ꯚꯤꯗꯤꯑꯣꯗꯣ ꯎꯕ꯭ꯔꯥ
ꯎ ꯌꯦꯅ
ꯌꯥꯝ ꯑꯁꯤꯒꯨꯝꯕꯗ ꯌꯥꯝ ꯊꯋꯥꯏ ꯆꯪꯕ ꯃꯥꯜꯂꯦ
ꯆꯥꯄ ꯃꯥꯅ ꯍꯥꯏꯗꯅꯅꯥꯁꯨ
ꯑꯗꯨ ꯑꯣꯏꯔꯁꯨ ꯑꯩꯗꯤꯕ ꯚꯤꯗꯤꯑꯣꯗꯤ ꯁꯦꯝꯗꯦꯅꯣ ꯃꯥꯒꯤ ꯃꯤꯒꯤ ꯑꯇꯣꯞꯄ ꯄꯣꯠ ꯑꯗꯨꯝ ꯑꯩꯅ ꯑꯗꯨꯝ ꯔ ꯂꯥꯏꯛ
ꯑꯁ ꯑꯗꯨ ꯑꯣꯏꯔꯁꯨ ꯅꯪꯁꯨ ꯑꯗꯨꯒꯨꯝꯕ ꯂꯤꯗꯔꯒꯨꯝꯕ ꯄꯨꯔꯤ ꯍꯥꯏꯅꯤꯗ
ꯑꯦ ꯍꯥꯏꯥꯏ ꯔ ꯍ ꯃꯥꯅ ꯑꯗꯨꯕꯨꯗꯨꯣ ꯁꯦꯝꯕꯗꯣ ꯁꯤꯤ ꯍꯣꯏ ꯆꯨꯝꯗꯤ ꯆꯨꯝꯃꯦ ꯍꯥꯏꯕꯗꯤ ꯀꯥꯟꯅꯩꯌꯦ ꯑꯩ ꯑꯩꯒꯤꯁꯨ ꯀꯟꯅ ꯌꯥꯏ ꯄꯥꯛ ꯈꯪꯗꯕꯅꯦ ꯑꯗꯨ ꯑꯣꯏꯔꯁꯨ ꯃꯥꯒꯤꯗ
ꯐꯪꯗꯕ ꯁꯦꯡꯒꯤꯗꯤ ꯑꯗꯨꯝ ꯍꯥꯏꯌꯦ
ꯍꯣꯏ ꯑꯗꯨꯅꯦ ꯃꯤ ꯃꯔꯤꯗꯨꯕꯨ ꯍꯧꯖꯤꯛꯐꯥꯎ ꯑꯥꯏꯗꯦꯟꯇꯤꯐꯥꯏ ꯇꯧꯕ꯭ꯔꯥ ꯇꯧꯗꯕ꯭ꯔꯥ ꯀꯣ
ꯐ ꯋꯥꯔꯤ ꯂꯒꯦꯗ
ꯇꯜꯂꯀꯣ ꯃꯣꯏꯁꯦ ꯀꯨꯀꯤꯁꯤꯡꯁꯦ ꯃꯤ ꯅꯠꯇꯕ ꯃꯥꯜꯂꯦ ꯁꯥ ꯍꯦꯛ ꯆꯥꯕ ꯃꯥꯜꯂꯦ
ꯑ ꯑ ꯀꯨꯀꯨꯨꯞꯁꯦ ꯐꯖꯥꯅ ꯆꯣꯠꯄ ꯃꯥꯂꯦ ꯍꯦ
ꯀꯦ ꯇꯥꯎꯕ꯭ꯔ ꯑꯩ ꯑꯁꯤ ꯅ꯭ꯌꯨ ꯕꯦꯂꯦꯟꯁꯦ ꯐꯨꯠꯕꯣꯜ ꯁꯅꯕꯗ ꯍꯥꯞꯄꯔꯣꯏ
ꯑꯩꯁꯨꯣ ꯊꯨꯕꯗ ꯑꯁ ꯇꯥꯏꯕ ꯍꯧꯔꯦꯅꯦ
ꯀꯥꯏꯗꯦ ꯑꯗꯨ ꯑꯩꯒꯤꯗꯤ ꯀꯥꯏꯗꯦ ꯑꯗꯨꯅꯤꯅ ꯇꯔꯐꯀꯤ ꯔꯕꯔꯒꯤ ꯕ꯭ꯂꯦꯛ ꯕ꯭ꯂꯦꯛ ꯂꯩꯕꯗꯣ
ꯑ ꯊꯣꯛꯇꯦ ꯀꯣꯀꯂ
ꯆꯨꯒꯦ ꯇꯧꯔꯦ ꯑꯩꯗꯤ ꯉꯁꯥꯛ ꯐꯖꯅ ꯇꯥꯛꯈ꯭ꯔꯒ ꯁꯨꯕꯅꯦ
ꯊꯣꯛꯇꯦ ꯑꯗꯨꯣ ꯕ꯭ꯂꯦꯛ ꯕ꯭ꯂꯦꯛꯗꯣ
ꯇꯤ ꯊꯣꯛꯇꯦ ꯑꯗꯨꯕꯨ ꯑꯌꯥꯝꯕꯗꯤ ꯊꯣꯛꯈ꯭ꯔꯦ ꯑꯗꯨꯣ ꯇꯥꯞꯇ ꯑꯃꯨꯛ ꯍꯥꯟꯅ ꯁꯦꯠꯂꯔꯣꯏ ꯑꯗꯣ ꯣꯛꯇ
ꯑꯩ ꯁꯅꯦ ꯁꯦꯠꯂꯣꯏ ꯑꯩꯒꯤꯗꯣ ꯈꯔ ꯀꯥꯏꯕ ꯍꯧꯥꯎꯔꯦ ꯑꯩꯗꯤ ꯈꯔ ꯍꯥꯞꯆꯁꯨ ꯍꯥꯞꯄꯅꯤꯅ
ꯑꯣ ꯭ꯔꯥꯁꯇ ꯐꯖꯥꯅ ꯇꯥꯎ ꯍꯥꯥ ꯄ ꯑꯣꯏ ꯀꯗꯤ ꯀꯥꯏꯗꯨ ꯀꯥꯏꯗꯦ ꯃꯍꯥꯟꯒ꯭ꯔꯣꯏ
ꯌꯥꯝ ꯁꯨꯕꯒꯤꯔꯁꯨ ꯈꯪꯗꯔ ꯑꯃ ꯑꯅꯤꯒꯨꯝꯕ ꯍꯥꯞ꯭ꯔꯦ ꯑꯗꯨ
ꯍꯣꯏ ꯍꯣꯏ ꯑ ꯍꯣꯏ ꯗꯔꯖꯦ ꯅꯔꯁ ꯁꯨꯕꯒꯨꯝꯕꯗꯣ ꯐꯣꯡꯎꯨꯞꯇꯣ ꯌꯥꯗꯕꯅꯦ
ꯌꯥꯝ ꯁꯨꯕꯒꯤ ꯑꯣꯏꯔꯝꯅꯤ ꯑꯩꯁꯦ ꯑꯃꯒꯨꯝꯕ ꯍꯥꯞꯄꯁꯨ ꯕꯣꯛꯁꯇ ꯊꯝꯅꯤꯡꯕꯅꯤꯅ ꯑꯗꯨꯝ ꯁꯨꯕꯅꯦ ꯍꯥꯏ
ꯅꯪꯗꯤ ꯑꯃ ꯈꯔ ꯇꯣꯡꯉꯔꯣ ꯁꯨꯕ ꯌꯥꯏꯗꯤ ꯑꯃ ꯑꯅꯤꯔꯛ ꯑꯍꯨꯝꯔꯛ ꯂꯤ ꯇꯣꯡꯈ꯭ꯔꯦ ꯁꯤ ꯌꯥꯝꯗꯅ ꯁꯤꯔꯒ ꯁꯨꯕꯅꯤ
ꯑꯗꯨ ꯑꯣꯏꯔꯁꯨ ꯃꯣꯠꯇꯗꯤ ꯕꯣꯛꯁꯇꯣ ꯊꯝꯕꯗꯣ ꯇꯜꯂꯦꯅ ꯑꯗꯨꯒꯤ ꯌꯥꯝ ꯁꯨꯕꯅꯦ ꯁꯤ ꯎꯨꯡꯎꯞꯗꯤ ꯑꯩ
ꯍꯥꯞꯄꯁꯨꯅꯨ ꯅꯨꯡꯉꯥꯏꯕ ꯁꯤꯁꯦ
ꯅꯨꯡꯉꯥꯏꯍꯦ ꯍꯣꯏ ꯑꯗꯣ ꯅꯥꯏꯀꯤꯒꯤ ꯑꯃꯗꯣ ꯑꯃꯨꯛ ꯂꯥꯎꯁꯦ ꯑꯗꯨꯁꯨ ꯍꯥꯞꯄ ꯅꯨꯡꯉꯥꯏꯅꯤ
ꯍꯣꯏ ꯍꯣꯏ ꯑꯗꯨ ꯂꯧꯥꯛꯁꯦ ꯑꯩ ꯂꯤꯁꯤꯡ ꯑꯍꯨꯝ ꯎ
ꯑ ꯑꯩꯈꯣꯏ ꯑꯅꯤꯗꯣ ꯃꯤ ꯑꯃꯈꯛꯇ ꯑꯣꯏꯔꯒ ꯗꯥ ꯑꯃ ꯇꯥꯎꯕ ꯌꯥꯏꯌꯦ ꯗꯗꯤꯂꯤꯚꯔꯤ ꯆꯥꯔꯖ ꯇꯣ ꯌꯥꯝ ꯆꯥꯡꯉꯣꯏ
ꯍꯣꯏꯅꯦ ꯄꯩꯁꯥꯗꯨꯣ ꯂꯩꯇꯕꯒꯤꯅꯤꯅꯦ
ꯀꯦ ꯖꯤ ꯑꯃ ꯁꯨꯔꯣꯏꯗ ꯁꯨꯔꯣꯏꯕ ꯑꯁꯤ
ꯑꯥ
ꯆꯦꯖꯤ ꯑꯉꯥꯗꯅꯦꯅ ꯄꯩꯁꯥ ꯌꯥꯝ ꯆꯥꯡꯕꯗꯣ
ꯍꯣꯏ ꯇꯃꯦꯃꯦ ꯈꯪꯗ꯭ꯔꯦ ꯄꯩꯁꯥ ꯂꯩꯕ ꯂꯩꯒꯗ꯭ꯔꯥ ꯍꯣꯏ ꯗꯤꯁꯦꯝꯕꯔꯒꯨꯝꯕꯗꯗꯤ ꯂꯩꯕ ꯌꯥꯠ ꯀꯔꯤꯁꯨ ꯂꯩꯗꯕꯤꯗ ꯑꯗꯣ ꯈꯣꯡꯎꯞ ꯈꯛꯇꯀꯣ ꯂꯩꯔꯒꯅꯤ ꯑꯗꯨꯕꯨ
ꯈ꯭ꯔꯤꯁꯃꯥꯁꯇꯗꯤ ꯐꯅꯦꯛ ꯑꯗꯨꯝ ꯁꯦꯠꯄꯅꯤꯅ ꯑꯩ ꯄꯔꯣꯁ ꯑꯃ ꯑꯅꯤ ꯂꯥꯎꯔꯦ ꯐꯅ ꯨꯝꯃꯅ ꯂꯥꯎꯎꯔꯗꯤ ꯌꯥꯔꯦꯒ
ꯑꯁ
ꯇꯣꯞꯁꯀꯨꯝꯕꯁꯨ ꯑꯗꯨꯝ ꯌꯨꯅꯤꯐꯣꯔꯝ ꯍꯥꯞꯄꯦꯅ ꯌꯨꯠꯁꯤꯡꯗꯤ
ꯎꯝ ꯑꯗꯨꯝ ꯂꯧꯁꯦ ꯅꯍꯥꯁꯨ ꯈꯨꯗꯥꯛ ꯈꯨꯗꯥꯛꯇ ꯂꯥꯛꯑꯗꯤ ꯄꯤꯁꯥꯗꯣ ꯂꯩꯇꯦꯅꯦ
ꯑ
ꯂꯦꯁꯌꯔ ꯀ꯭ꯔꯤꯁꯨꯨ ꯂꯥꯎꯗꯦ
ꯎꯝ ꯗꯁ ꯌꯥꯔ ꯈꯣ ꯀꯔꯤ ꯀꯔꯤ ꯂꯑꯣꯕ꯭ꯔꯥ ꯂꯥꯑꯣꯗꯤꯀꯣ
ꯂꯧꯗꯦ ꯂꯥꯁ ꯌꯥꯔ ꯂꯧꯗꯦ ꯄꯤꯁꯥꯥ ꯃꯥꯡꯕꯒꯤ ꯀ꯭ꯔꯤꯁꯨꯨꯂꯧꯗꯦ ꯑ ꯅꯣꯡ ꯆꯨꯌꯦ ꯌꯥꯔꯦ ꯊꯝꯃꯣ ꯀꯣ
ꯍꯣꯏ ꯍꯣꯏ
ꯍꯍꯍ